ꯇꯥꯏꯌꯦ ꯅꯪꯗꯤ ꯅꯗꯥꯎ ꯌꯥꯝ ꯌꯥꯏꯅ ꯂꯣꯏ ꯌꯥꯏꯅ ꯑꯩ ꯍꯧꯖꯤꯛ ꯐꯨꯇꯤꯟ ꯀꯛꯄ ꯌꯦꯡꯉꯝꯕꯅꯤ
ꯐꯨꯇꯤꯟ ꯀꯛꯏꯕ ꯀꯩꯅꯣ ꯅꯨꯡꯗꯥꯡꯗꯁꯨ ꯐꯨꯇꯤꯟ ꯀꯛꯄ꯭ꯔꯣ
ꯀꯛꯑꯦ ꯑꯩꯈꯣꯏꯒꯤꯗꯤ ꯂꯥꯏꯠ ꯇꯥꯛ ꯇꯥꯛ ꯐꯣꯔ ꯂꯥꯏꯠ ꯊꯥꯟꯖꯜꯂꯒ ꯑꯗꯨꯝ ꯀꯛ
ꯑꯁ ꯁꯤꯟ ꯅꯩꯕ ꯃꯑꯣꯡꯅꯤꯅꯦ
ꯅꯩ
ꯅꯪꯁꯨ ꯐꯨꯗꯤꯟ ꯀꯛꯄꯗꯣ ꯈꯔ ꯌꯥꯎꯁꯤꯜꯂꯨꯗꯅ ꯍꯩꯍꯧꯅꯕ
ꯇꯤꯟ ꯀꯛꯄꯁꯩ ꯑꯩꯅ ꯑꯃꯨꯛ ꯌꯥꯎꯔ ꯁꯤꯈꯤꯗ꯭ꯔꯥ ꯑꯗꯨꯒꯤ ꯑꯀꯨꯠ ꯑꯇꯣꯡ ꯉꯥꯏꯕꯗꯤ ꯅꯨꯡꯉꯥꯏꯇꯦ ꯇꯧꯕꯅꯤ ꯄꯩꯁꯥ ꯆꯪꯈꯩ ꯇꯧꯅꯤꯅ
ꯎꯝ ꯎꯝ
ꯈꫭꯏꯒꯤ
ꯐꯥꯔꯦ ꯐꯥꯔꯦ
ꯐꯥꯕꯅꯦ ꯐꯥꯕꯅꯦ
ꯌꯦꯁ ꯌꯦꯁ ꯅꯪꯕꯨ ꯀꯩꯗꯧꯔꯤꯒꯦ
ꯀꯩꯗꯧꯔꯨꯅꯤ ꯑꯣꯐꯤꯁ ꯃꯅꯨꯡꯗ ꯆꯪꯉꯒ ꯑꯃꯨꯛ ꯏꯁꯩ ꯈꯔ ꯇꯥꯔꯒ ꯅꯨꯡꯉꯥꯏꯅ ꯂꯩꯕ ꯑꯗꯨꯅꯤ
ꯏꯁꯩ ꯁꯛꯄ ꯍꯩꯕ꯭ꯔꯣ ꯅꯪ
ꯏꯁꯩ
ꯑꯥ
ꯏꯁꯩ ꯁꯛꯄꯗꯤ ꯍꯩꯇꯦ ꯇꯥꯕ ꯈꯛꯇꯅꯦ ꯑꯩꯅ ꯍꯩ
ꯏꯁꯩ ꯃꯇꯦꯛ ꯑꯝꯇ ꯁꯛꯂꯛꯎꯗꯅ
ꯏꯁꯩ ꯃꯇꯦꯛ ꯈꯣꯏ ꯊꯨꯝꯂꯕ ꯈꯣꯟꯖꯦꯜꯁꯤꯅꯅꯪ
ꯋꯥꯎ ꯎꯍꯜꯂꯤ ꯀꯣ ꯍꯥꯏ ꯐꯝ ꯈꯪꯗꯅ ꯑꯩꯕꯨ
ꯃꯌꯥꯢ ꯢꯁꯩ ꯁꯛꯄꯁꯨ ꯌꯥꯕꯔ ꯍꯥꯏꯁꯤꯕꯣ
ꯎꯝ ꯑꯥꯢ ꯗꯣꯟ ꯅꯣ ꯌꯨ ꯀꯦꯟ ꯁꯤꯡ ꯗꯤꯁ ꯢꯁ ꯑꯦ ꯀꯥꯏꯟ ꯑꯣꯐ ꯀꯟꯚꯔꯖꯦꯟꯁꯟ
ꯃꯆꯨ ꯀꯩꯌꯥꯅ ꯂꯩꯇꯦꯡ
ꯃꯆꯨ ꯀꯌꯥꯅ ꯂꯩꯇꯦꯡꯂꯥ ꯑꯩꯒꯤ ꯃꯪꯂꯥꯟꯒꯤ ꯁꯒꯥꯏꯁꯤꯗ ꯁꯤꯗ ꯀꯩꯗꯧꯉꯩ ꯉꯥꯟꯕꯤꯒꯅꯤ ꯄꯨꯅꯤꯃ ꯊꯥꯖꯥ ꯒꯨꯝꯅ
ꯑꯩ ꯑꯗꯨꯝ ꯐꯖꯅ ꯁꯛꯆꯔꯛꯀꯦ ꯑꯩꯅ ꯍꯦꯟꯅ ꯅꯩꯔꯛꯀꯅꯤ ꯁꯛ ꯁꯛꯄꯒꯤꯗꯤ ꯍꯥꯏꯗꯤ
ꯃꯤ ꯆꯦꯟꯕꯒꯗꯤ ꯌꯥꯎꯒꯤꯅꯨꯀꯣ ꯅꯅꯥꯛꯇꯒꯤ
ꯑꯗꯣ ꯑꯩꯅ ꯁꯛꯊꯣꯔꯛꯇꯣꯏ ꯏꯁꯩꯁꯦ ꯃꯤꯌꯨꯖꯤꯛ ꯀꯥꯏꯁꯦ ꯇꯥꯟ ꯌꯥꯎꯔꯒ ꯁꯛꯊꯔꯛ ꯎꯔꯣ ꯗꯥꯏꯔꯦꯛ ꯌꯥꯕ꯭ꯔꯣ
ꯅꯣ ꯅꯣ ꯗꯣꯟ ꯄꯨꯠ ꯗꯥ ꯃꯤꯌꯨꯖꯤꯛ ꯁꯣꯏꯔꯦ ꯁꯣꯏꯔꯦ ꯑꯗꯨꯕꯨꯗꯤ ꯅꯣ ꯕꯦꯛꯒꯔꯥꯎꯟ ꯃꯌꯨꯖꯤꯛ
ꯅꯪꯖꯦ ꯅꯩꯒꯦꯅ ꯈꯟꯖꯤꯟ ꯂꯛꯑꯦ ꯅꯪꯖꯦ ꯏꯁꯇꯦꯖ ꯃꯊꯛꯇ ꯁꯛꯄꯒ ꯃꯥꯜꯂꯨꯔꯕꯣ ꯇ꯭ꯔꯦꯛꯀ ꯍꯥꯞꯇ ꯆꯠꯂꯛꯏꯁꯤꯕꯣ
ꯑꯩꯁꯦ ꯈꯔ ꯇꯧꯕ ꯉꯝꯕ ꯄꯣꯠꯅꯤ ꯍꯟꯅꯒ ꯍꯧꯖꯤꯛꯀꯥꯟꯗꯤꯀꯣ ꯁꯠ ꯁꯠꯅꯦ ꯇꯧꯔꯛꯇꯣꯏꯁꯦ ꯊꯕꯛꯁꯦ
ꯎꯝ ꯑꯦꯛꯁꯟ ꯀꯔꯤ ꯏꯃꯤꯗꯦꯠ ꯑꯦꯛꯁꯟ
ꯎꯝ
ꯅꯪ ꯁꯔꯀ꯭ꯔꯖꯦ ꯅꯪ ꯄꯥꯏꯒꯗ ꯕꯅꯤꯗ ꯑꯗꯨꯗꯤ
ꯍꯧꯔꯛꯑꯒꯦ ꯑꯗꯨꯗꯤ
ꯌꯦꯁ
ꯃꯨꯖꯤꯛ ꯀꯩꯁꯨ ꯇꯥꯗꯕ ꯅꯠꯇ꯭ꯔꯣ ꯇꯕ꯭ꯔꯥꯅꯦ ꯇꯕ꯭ꯔꯥ ꯇꯗꯦ ꯀꯣ
ꯑꯗꯨꯗꯤ ꯍꯧꯔꯛꯑꯒꯦ ꯐꯖꯅ ꯍꯧꯕꯗꯩ ꯂꯣꯏꯕꯐꯧ
ꯑꯥ
ꯈꯣꯏ ꯊꯨꯡꯂꯕ ꯀꯣꯟꯖꯦꯜꯁꯤꯅ ꯅꯪꯒꯤ ꯅꯡꯒꯤ ꯉꯥꯎꯍꯜꯂꯦ ꯄꯣꯊꯥꯐꯝ ꯈꯪꯗ ꯑꯩꯕꯨ
ꯃꯌꯥꯏ ꯀꯥꯔꯕ ꯅꯪꯒꯤ ꯋꯥꯍꯩ ꯍꯩ ꯀꯌꯥꯅ
ꯢꯅꯣꯠ ꯀꯥꯍꯜꯂꯦ ꯀꯌꯥꯠꯄꯨꯝꯕ ꯑꯩꯒꯤ
ꯌꯥꯕꯅꯦ ꯍꯦ
ꯍꯦ ꯁꯛ ꯎꯗꯔꯤꯕꯤ ꯍꯣ ꯑꯩꯒꯤ ꯁꯛꯍꯦꯟꯕꯤ ꯍꯦꯟꯕꯤ
ꯑꯦ ꯁꯛ ꯎꯗ꯭ꯔꯤ
ꯏꯌꯥ ꯌꯥꯗ꯭ꯔꯕꯣ
ꯐꯖꯩ ꯐꯖꯩ ꯅꯥꯢꯁ
ꯑꯗꯨꯝ ꯃꯈꯥ ꯇꯥꯖꯔꯛꯄ ꯌꯥꯒꯤꯗ꯭ꯔꯥ
ꯅꯣ ꯅꯣ ꯅꯣ ꯅꯣ ꯇꯥꯕꯤꯔꯛꯑꯅꯨ ꯑꯩ ꯏꯁꯩ ꯇꯥꯕꯗꯅꯦ ꯑꯩ ꯌꯥꯗꯦꯕ ꯄꯤ ꯍꯦꯛꯇ ꯇꯥꯔꯛꯑꯦꯕ
ꯅꯣ ꯁꯤꯗꯤ ꯀꯞꯄꯒꯤ ꯏꯁꯩ ꯅꯠꯇꯦ ꯑꯝꯇꯪ ꯃꯄꯨꯡ ꯐꯥꯅ ꯁꯛꯇꯣꯛꯑꯝꯒꯤꯁꯦ ꯇꯥꯎ ꯇꯥꯎ ꯇꯥꯎ ꯃꯆꯨ ꯀꯌꯥꯅ ꯂꯩ ꯇꯦꯡꯂꯥ ꯑꯩꯒꯤ ꯃꯪꯂꯥꯟꯒꯤ ꯁꯒꯥꯏꯁꯤꯗ ꯀꯩꯗꯧꯉꯩ ꯉꯥꯟꯕꯤꯔꯅꯤ ꯄꯨꯔꯅꯤꯃꯥ ꯊꯥꯖꯒꯨꯝꯅ
ꯃꯆꯨ ꯀꯌꯥꯅ ꯂꯩꯇꯦꯡꯂ ꯑꯩꯒꯤ ꯃꯪ ꯂꯥꯟꯒꯤ ꯁꯒꯥꯏꯁꯤꯗ
ꯀꯩꯗꯧꯉꯩ ꯉꯥꯟꯕꯤꯔꯅꯤ ꯄꯨꯔꯅꯤꯃꯥ ꯊꯥꯖꯒꯨꯝꯅ
ꯆꯥꯢꯕꯤꯔꯅꯤ ꯅꯨꯡꯁꯤꯕ ꯆꯤꯡꯍꯤ ꯃꯅꯝ
ꯀꯩꯗꯧꯉꯩ ꯆꯥꯢꯕꯤꯔꯅꯤ
ꯅꯃꯣꯢ ꯑꯃꯨꯛ ꯆꯤꯠꯈꯤꯅꯤꯀꯣ
ꯅꯨꯡꯁꯤꯕ ꯆꯤꯡꯍꯤ ꯃꯅꯝ ꯍꯦ ꯁꯛ ꯎꯗ꯭ꯔꯤꯕꯤ ꯑꯣ ꯑꯩꯒꯤ ꯁꯛꯍꯦꯟꯕꯤ
ꯌꯥꯔꯦꯕ ꯌꯥꯔꯦ ꯌꯥꯔꯦ ꯍꯩ ꯌꯥꯔꯦ ꯑꯣꯛꯑꯦ ꯎꯝ ꯍꯩꯔꯦ ꯍꯩꯔꯦ ꯏꯁꯩ ꯁꯛꯄꯁꯨ ꯍꯩꯔꯦ ꯐꯨꯇꯤꯟ ꯀꯛꯄꯁꯨ ꯍꯩꯔꯦ
ꯐꯨꯇꯤꯟ ꯀꯛꯄꯁꯨ ꯍꯩꯔꯦ ꯀꯅꯥ ꯍꯥꯏꯕ ꯑꯩꯅ ꯍꯥꯏ
ꯍꯩꯔꯦ
ꯀꯅꯥꯅ ꯍꯥꯢꯕ ꯑꯩ ꯐꯨꯇꯤꯟ ꯀꯛꯄ ꯍꯩ ꯅ
ꯅꯪ ꯍꯥꯏꯒꯤ
ꯃꯣꯔꯣꯛ ꯃꯣꯔꯣꯛ ꯊꯥꯕꯁꯦ ꯐꯩꯗꯣꯝ
ꯍꯧꯖꯤꯛꯁꯦ ꯀꯔꯤ ꯁꯤꯖꯟꯅꯣ ꯈꯔꯤꯞ ꯁꯤꯖꯟꯂꯣ ꯔꯥꯕꯤ ꯁꯤꯖꯟꯂꯣ
ꯍꯧꯖꯤꯛꯁꯦ ꯑꯥ ꯈꯔꯤꯞ
ꯔꯦꯅꯤ ꯁꯤꯖꯟ ꯑꯣꯏꯕꯒꯤꯔꯣ
ꯎꯝ
ꯅ ꯍꯧꯖꯤꯛ ꯍꯥꯢꯕꯗꯣ ꯈꯔꯤ
ꯎꯝ ꯀ‌ꯦꯗꯧꯔꯕ ꯈꯔꯤꯞ
ꯈꯔꯤꯐ ꯍꯥꯏꯕꯅ ꯃꯥꯁꯤ
ꯑ ꯍꯥꯢꯌꯣ ꯍꯥꯢꯌꯣ ꯇꯥꯁꯤ ꯈꯔꯤꯞ ꯀꯥꯎꯔꯕ ꯀꯥꯎꯈ꯭ꯔꯕꯣ ꯀꯥꯎꯕꯒꯤ ꯇꯥꯏꯞꯇ ꯂꯩꯗ ꯇꯥꯗ꯭ꯔꯕꯣ ꯍꯂꯣ
ꯃꯔꯥꯟꯗ ꯍꯥꯔꯚꯤꯁ ꯇ‌ꯦꯠ ꯇꯧꯅꯤ ꯍꯥꯏ
ꯀ‌ꯦꯗꯧꯔꯦ
ꯍꯥ
ꯇꯥꯏꯌꯦ ꯇꯥꯏꯌꯦ
ꯑꯣꯞ ꯑꯗꯨꯒ ꯉꯁꯥꯏ ꯔꯕꯤꯛ ꯀ꯭ꯔꯣꯞꯁꯤꯅ ꯋꯤꯟꯇꯔ ꯁꯤꯖꯟꯗ ꯊꯥꯗꯣꯏꯕ ꯃꯣ ꯑꯥ ꯑꯣꯛꯇꯣꯕꯔ ꯅꯕꯦꯝꯕꯔꯗ ꯑꯗꯨꯒ ꯃꯥꯔꯁꯇꯁ ꯄ꯭ꯔꯤꯡ ꯁꯤꯖꯟꯗ ꯍꯥꯏꯇꯥꯔꯦꯀꯣ
ꯈꯔꯤꯞꯁꯦ ꯈꯔꯤꯞꯁꯦ ꯃꯣꯟꯁꯨꯟ ꯁꯤꯖꯟ ꯍꯥꯏꯔꯒ ꯈꯪꯅꯩ ꯑꯥ
ꯑꯂꯨ ꯒꯨꯝꯕꯖ‌ꯦ ꯈꯔꯤꯞ ꯔꯕꯤꯒ
ꯑꯂꯨ ꯒꯨꯝꯕꯖ‌ꯦ ꯀꯩꯗꯧꯔꯕ
ꯑꯂꯨꯖ‌ꯦ ꯔꯕꯤ ꯀ꯭ꯔꯣꯞꯁꯇ ꯆꯜꯂꯦ ꯍꯥꯏꯕ
ꯆꯨꯖꯥꯛ ꯁꯤꯖꯟꯖ‌ꯦ ꯀꯩ ꯆꯤꯡꯉꯤ
ꯍꯥꯥ
ꯎꯝ ꯆꯨꯖꯥꯛ ꯆꯨꯖꯥꯛ ꯆꯨꯖꯥꯛ
ꯆꯨꯖꯥꯛꯁꯨꯨ ꯔꯕꯤꯗ ꯆꯟꯕ‌‌ꯣ ꯔꯕꯤ ꯀ꯭ꯔꯣꯞꯇ ꯆꯜꯂꯤ ꯆꯨꯆꯥꯛꯁꯨ
ꯗꯦ ꯅꯪꯅ ꯍꯥꯢꯔꯒ ꯈꯪꯒꯗꯝꯅꯤ ꯍꯨꯖꯤꯛ ꯂꯩꯔꯤꯕ ꯀꯟꯗꯤꯁꯟꯁꯦ ꯑꯗꯨꯗꯤ ꯑꯗꯨꯗꯤ ꯑꯩꯈꯣꯏꯅ ꯑꯥ ꯐꯧꯖ‌ꯦ ꯀꯩꯗ ꯆꯤꯡ ꯇꯥꯔꯦ ꯀꯥꯂꯦꯟꯗ ꯐꯧ ꯊꯥꯔꯦ ꯅꯤꯡꯊꯝ ꯊꯥꯖꯨ ꯊꯥ ꯂꯣꯏ ꯃꯣꯟꯁꯨꯟ ꯗꯖꯨ ꯊꯥꯔꯦ ꯍꯧꯖꯤꯛꯇꯤ ꯑꯅꯤꯃꯛꯇ ꯂꯣꯏ ꯆꯤꯡꯉꯣꯏꯗ꯭ꯔꯣ
ꯅꯠꯇꯦ ꯐꯧꯗꯤ ꯀꯩꯗ ꯆꯟꯗꯣꯏꯕ ꯈꯔꯤꯞꯇ ꯈꯔꯤꯞ ꯈꯔꯤꯞ ꯀ꯭ꯔꯣꯞ
ꯎꯝ ꯏꯟꯗꯤꯌꯥꯒꯤ ꯑꯣꯏꯅ ꯁꯤꯖꯟ ꯃꯈꯟ ꯀꯌꯥ ꯂꯩꯒꯦ
ꯑꯩ ꯈꯪꯗꯦꯗ ꯑꯗꯨꯗꯤ
ꯈꯪꯗꯦ
ꯑꯩꯅ ꯈꯪꯉꯤꯁꯦ ꯀ꯭ꯔꯣꯞ ꯁꯤꯖꯟꯖꯦ ꯈꯇꯅꯦ
ꯀꯃꯥꯏꯅ
ꯇꯥ ꯇꯥꯛꯄꯤ ꯔꯧꯗ
ꯑꯦ
ꯍꯥꯥ
ꯑ ꯇꯥꯛꯂꯛꯀꯦ- ꯇꯥꯛꯂꯛꯀꯦ ꯉꯥꯇꯪ ꯉꯥꯢꯌꯨꯀꯣ ꯇꯥꯛꯂꯛꯀꯦ ꯉꯥꯇꯪ ꯉꯥꯏꯕꯤꯌꯨ
ꯇꯥꯛꯑꯒꯦꯁꯦ ꯌꯥꯔꯦꯁꯦ ꯁꯝꯃꯔ ꯁꯤꯖꯟ ꯂꯩꯔꯦꯗꯅ ꯃꯣꯟꯁꯨꯟ ꯁꯤꯖꯟ ꯂꯩꯔꯦꯗꯅ ꯑꯣꯇꯝ ꯁꯤꯖꯟ ꯂꯩꯔꯦꯗꯅ ꯋꯤꯟꯇꯔ ꯁꯤꯖꯟ ꯁꯤ ꯏꯟꯗꯤꯌꯥꯒꯤ ꯒꯤ ꯗꯤꯐ꯭ꯔꯦꯟ ꯇꯥꯏꯞꯁ ꯑꯣꯐ ꯁꯤꯖꯟꯅꯤ ꯈꯪꯉꯕ
ꯎꯝ
ꯅꯪꯅ ꯇꯥꯛꯅꯤꯡꯉꯤꯁꯤꯅ ꯀꯔꯤ ꯕꯁꯟꯇꯥ
ꯃꯦꯊ꯭ꯔꯣꯂꯣꯖꯤꯀꯦꯜ ꯑꯦꯁꯇ꯭ꯔꯣꯅꯣꯃꯤꯀꯦꯜ ꯑ
ꯁꯥ ꯁꯔꯠ ꯍꯦꯃꯟꯇ ꯁꯤꯔꯤ ꯁꯤꯔ
ꯀꯩꯅꯣ ꯁ꯭ꯔꯤ ꯁ꯭ꯔꯤ ꯍꯥꯏꯅꯨ ꯅꯦ ꯁꯥꯔꯠ ꯍꯥꯏꯌꯨꯅꯦꯑꯣ ꯁꯤ꯭ꯔꯤ -ꯁꯤ꯭ꯔꯤ ꯅꯪꯒꯤꯖꯤꯗꯤ ꯁꯤ ꯁꯤꯔꯥꯌꯦ
ꯏꯁ ꯁꯤꯔ ꯋꯤꯟꯇ꯭ꯔ ꯍꯦꯃꯟꯇꯥ ꯍꯥꯏꯕꯁꯤꯅ ꯄ꯭ꯔꯤ ꯋꯤꯟꯇ꯭ꯔ ꯍꯣꯏ ꯃꯥ ꯑꯗꯨꯗꯤ ꯍꯦꯃꯟꯇ ꯀꯧꯔꯤꯁꯤꯡꯁꯦ ꯃꯤꯅ ꯃꯔꯝ ꯂꯩꯔꯝꯃꯦꯗꯅ ꯄ꯭ꯔꯤ ꯋꯤꯟꯇꯔꯒ ꯍꯥꯏ ꯑꯣ ꯃꯥꯖꯦ
ꯎꯝ
ꯃꯤꯠ ꯅꯥꯕꯦꯝꯕꯔ ꯇꯨ ꯃꯤꯠ ꯖꯦꯅꯋꯥꯔꯤ ꯍꯥꯏꯌꯦ ꯁꯥꯔꯠ ꯑꯣꯇꯝ ꯁꯥꯔꯠ ꯍꯥꯏꯁꯦ ꯑꯗꯨꯗꯤ ꯑꯇꯝ ꯍꯥꯏ ꯑꯣꯇꯝ ꯍꯥꯏꯔꯤꯅꯤꯅꯦ ꯅꯥꯀꯦꯟꯊ ꯍꯥꯏꯔꯤꯅꯤꯅꯦ
ꯃꯥꯅꯦ ꯁꯥꯔꯠ ꯀꯤ ꯏꯁꯩ ꯑꯃ ꯒꯤ ꯇꯥꯏꯞꯇ ꯂꯩꯕꯗꯣ ꯈꯪꯕ꯭ꯔꯥ ꯁꯥꯔꯤꯔꯠꯀꯤ ꯔꯤꯇꯨ ꯃꯄꯨꯡꯌꯥꯏꯗ ꯃꯦꯡꯅ ꯂꯥꯛꯏ ꯃꯦꯔꯥ ꯊꯥ ꯑꯑꯑꯑ ꯄꯦꯡ ꯅꯆꯠꯈꯤ ꯍꯤꯌꯥꯡ ꯒꯩ ꯑꯁ ꯎꯝ
ꯍꯨꯋꯥ ꯑꯩ ꯑꯝꯇ ꯊꯝꯒꯦ ꯑꯩ ꯆꯥꯛ ꯂꯣꯏꯁꯜꯂꯛꯑꯦ ꯆꯥꯛ ꯆꯥꯅꯕ ꯑꯝꯇ ꯇꯧꯈꯤꯒꯦ ꯑꯩꯈꯣꯏ ꯏꯟꯖꯥꯡ ꯌꯦꯟ ꯆꯥꯖꯤ ꯂꯥꯛꯑꯣ
ꯎꯝ ꯂꯥꯑꯦ- ꯂꯥꯑꯦ
ꯎꯝ ꯇꯦꯡ ꯀꯣꯠ ꯁꯨ ꯈꯔ ꯇꯦꯝꯀꯣꯠꯇꯨ ꯌꯥꯝ ꯆꯥꯎꯕꯗꯤ ꯄꯥꯏꯔꯛꯀꯅꯨꯀꯣ ꯃꯆꯥ ꯄꯥꯏꯔꯣ
ꯌꯥꯏꯅꯦ ꯌꯥꯏ
ꯅꯩ ꯆꯥꯔꯝꯗꯥꯏꯗ ꯍꯦꯛꯇ ꯇꯦꯡꯒꯣ ꯑꯆꯧ- ꯑꯆꯧꯕ ꯄꯨꯔꯥ ꯂꯥꯛꯑꯦꯕ ꯑꯩ ꯌꯥꯗꯦꯕ ꯑꯗꯣ
ꯎꯝ
ꯍꯥ
ꯀꯔꯤꯒꯤ ꯌꯥꯗ꯭ꯔꯤꯕ
ꯇꯦꯡꯒꯣ ꯑꯆꯧꯕꯗꯨꯗꯤ ꯂꯣꯏ ꯆꯥꯊꯣꯛꯈꯤꯔꯣꯏꯗ꯭ꯔꯣ ꯇꯦꯡꯀꯣꯠ ꯃꯆꯥ ꯃꯆꯥ ꯄꯥꯏꯔꯛꯑꯣꯀꯣ ꯊꯝꯃꯦ ꯊꯝꯃꯦ
ꯑꯩꯉꯣꯟꯗ ꯄꯤꯖꯕꯗ ꯄꯥꯝꯃꯨꯔꯕ